ꯎꯝ ꯇꯥꯔꯔꯕꯣ
ꯇꯥꯏꯌꯦ ꯇꯥꯏ ꯍꯧꯗꯣꯡꯒ ꯃꯆꯥ ꯑꯅꯤꯃꯨꯛ ꯄꯣꯛꯑꯦꯗ
ꯑꯗꯨꯗꯤ ꯍꯧꯗꯣꯡ ꯄꯨꯟꯅ ꯇꯔꯦꯠ ꯁꯨꯔꯕ
ꯑꯃ ꯑꯔꯥꯡꯕ ꯈꯔ ꯆꯥꯎꯕ ꯑꯔꯥꯡꯕꯗꯨꯗꯤ ꯍꯜꯂꯛꯇꯨ꯭ꯔꯕꯅꯤ ꯃꯔꯛꯇꯗꯪ ꯂꯥꯛꯇꯅꯤ ꯃꯥꯅꯤ
ꯑꯣ ꯃꯔꯣꯏꯛ ꯃꯔꯛꯇꯗꯤ ꯂꯥꯛꯄꯤꯕ ꯍꯤꯡꯕꯨꯣ ꯍꯤꯡ ꯑꯗꯦ ꯄꯥꯏ
ꯉ ꯑꯅꯤ ꯑꯃꯨꯛ ꯄꯣ ꯏꯁꯩꯗꯣ ꯉꯥꯎꯊꯤꯒꯤ ꯃꯆꯥ ꯑꯃꯨꯛ
ꯄꯥꯎꯈ꯭ꯔꯕꯅꯦ ꯑꯗꯨꯅ ꯃꯔꯣꯝ
ꯃꯉꯥꯁꯤꯒ ꯇꯔꯦꯠ ꯎꯝ ꯇꯔꯦꯠ ꯁꯨꯔꯁꯤꯅꯦꯅꯤꯁꯤꯒ ꯀꯣꯕꯥꯥꯛꯒꯤ ꯀꯩꯅꯣ ꯍꯥꯞꯄ ꯕꯣꯛꯁꯁꯤꯗ ꯀꯣꯛ ꯁꯟꯅꯟꯅꯩ
ꯎꯝ
ꯍꯣꯏ ꯋꯥꯏ ꯁꯥꯏ ꯌꯥꯝꯅ
ꯐꯦꯟ ꯃꯆꯥꯗꯨ ꯄꯥꯟꯈꯠꯂꯣ
ꯀꯥꯎꯕ ꯀꯥ ꯏꯅꯦ ꯍꯨꯃꯥꯏꯗ ꯑꯗꯨꯇꯣ ꯍ ꯍꯃꯤ ꯇ ꯑꯩꯗꯤ ꯐꯦꯟ ꯃꯆꯥꯠ ꯄꯤꯛꯇ꯭ꯔꯨꯀ ꯆꯥꯔꯖ ꯇꯧ ꯌꯥꯕꯗꯨꯃ ꯑꯗꯨꯗꯨꯃ ꯂꯧꯋꯦ
ꯑꯗꯨꯗꯤ ꯃꯥꯏꯗꯪ ꯈꯤꯇꯪꯅꯤꯗꯅ ꯑꯗꯨꯗꯤ ꯄꯨꯊꯣꯛꯄ ꯄꯨꯁꯤꯟ ꯂꯝꯕꯤ ꯆꯠꯊꯣꯛ ꯆꯠꯁꯤꯟ ꯆꯠꯄꯗꯁꯨ ꯄꯨ ꯌꯥꯏ ꯀꯅꯥꯝ ꯄꯔꯅꯣ ꯑꯗꯨꯒꯤ ꯕꯥꯔꯗꯦ ꯒꯤꯐꯇꯣ
ꯑ ꯂꯩꯖꯕꯅꯤꯌꯦ
ꯎꯝ ꯑꯩꯗꯤ ꯃꯤꯅꯒꯤ ꯄꯤꯔ ꯐ꯭ꯔꯥ
ꯑꯗꯨꯗ ꯑꯗꯨꯗꯖ ꯁꯤꯁꯨꯒꯦ ꯅꯖꯦꯜ
ꯎꯝꯝ
ꯀꯃꯅꯗꯕꯨ ꯊꯥꯕꯤ ꯇꯥꯔꯦ ꯐꯦꯟꯁꯦꯅꯦ ꯀꯥꯎꯗꯅ ꯑꯁ ꯍꯥꯏꯕ ꯁꯥꯕꯗ ꯂꯣꯏꯕ ꯊꯨꯝꯕꯤꯗꯨ ꯀꯣꯊꯣꯛꯄꯒꯤꯅꯦꯠ
ꯑꯣꯝ ꯆꯥꯛꯅꯕꯗꯣ ꯑꯗꯨꯅꯦꯕ ꯇꯧꯔꯤꯁꯦ
ꯍꯨ ꯇꯥꯗꯣꯏꯕ
ꯎ ꯋꯥꯔ ꯍꯧꯗ꯭ꯔꯦ ꯑꯌꯥꯝꯕꯅ
ꯀꯩꯅꯣꯁꯨ ꯑꯊꯨꯝꯕꯤꯁꯨ ꯀꯣꯏꯂꯥ ꯁꯥꯗꯣꯏꯅꯦ ꯇꯧꯔꯒ ꯀꯟꯅ ꯀꯣꯊꯣꯛꯏ ꯄꯥꯛꯊꯣꯛꯏꯅꯦꯅ ꯆꯠꯄꯒ ꯑꯝꯇ ꯌꯥ ꯊꯥꯒꯠꯦ ꯊꯨꯝꯕꯤꯒꯦ ꯊꯨꯝꯕꯤꯒꯦ
ꯎꯝ
ꯀꯣꯏ ꯔ
ꯑꯗꯨꯕꯨꯗꯤ ꯂꯝꯕꯤꯕꯨꯗꯤ ꯅꯨꯡꯉꯥꯏꯇ꯭ꯔꯦ
ꯉꯔꯥꯡꯁꯨ ꯆꯠꯄꯗꯣ ꯑꯁ ꯅꯣꯡ ꯀꯥꯎꯕ ꯀꯥꯎ ꯌꯥꯈꯤꯈꯤꯕꯗꯣ ꯑꯩꯈꯣꯏꯒꯤ ꯆꯦꯝꯄꯜꯗ ꯆꯕꯥꯛ ꯆꯕꯥꯛ ꯅꯞꯄꯒ ꯆꯆꯤꯟꯟꯅꯄꯥꯛꯥꯛ ꯑꯃ ꯂꯩ ꯀꯥꯏꯅ ꯆꯠꯄ ꯌꯥꯗꯕꯗ
ꯎꯝ ꯑꯗꯨ ꯅꯪ ꯁꯤꯗꯅ ꯆꯥꯝꯊꯣꯛꯄ ꯈꯣꯠꯇ ꯑꯇꯣꯞꯄ ꯅꯨꯡꯉꯥꯏꯕ ꯈꯔ ꯂꯩꯌꯣ
ꯑꯩꯗ ꯑꯗꯨꯒꯨꯝꯕ ꯑꯣꯏꯕꯒꯤ ꯈꯔꯕꯨ ꯈꯥꯡꯉꯤꯅꯦꯕꯣ ꯑꯗꯨꯗ ꯊꯣꯡ ꯊꯣꯡꯖꯔꯕ ꯑꯣ ꯃ
ꯑꯩꯁꯨ ꯉꯔꯥꯡ ꯇꯔꯕꯨꯖ ꯐꯥꯔꯝ ꯆꯠꯄꯗ ꯅꯥꯎꯆꯥꯒꯤ ꯇꯔꯕꯨꯖ ꯐꯥꯔꯝ ꯆꯠꯄꯗ ꯁꯦꯟꯇꯟ ꯑꯉꯧ ꯅꯨꯡꯁꯨꯝꯗ ꯁꯤꯗꯪ ꯑꯉꯧꯕꯗꯣ ꯇꯣꯡꯁꯤꯜꯂꯨꯔꯕ ꯠꯇꯅ ꯆꯔꯥꯛ ꯁꯥꯔꯦ ꯃꯥꯅ ꯏꯆꯦ ꯅꯪ ꯁꯤꯗ ꯂꯥꯛꯀꯅꯤ ꯈꯪꯉꯗꯤ ꯍꯥꯄꯦꯟꯒꯨꯝꯕ ꯑꯃ ꯁꯦꯠꯂꯒ ꯁꯦꯟꯇꯟꯒꯨꯝꯕ ꯑꯃꯇꯣꯡ ꯂꯥꯛꯀꯦꯗꯤ ꯑꯩ ꯀ ꯅꯅꯥꯥꯟꯟꯅ ꯈꯪꯖꯒꯅꯨ ꯅꯅꯥꯎ ꯆꯥꯍꯜ ꯀꯦꯖꯔꯝꯅꯦ ꯂꯥꯛꯏꯅꯦ
ꯀꯟꯗ꯭ꯔꯅꯅꯨꯡꯁꯨꯝ ꯌꯨ
ꯀꯩꯕꯤꯔꯣꯝꯗ ꯀꯩꯕꯤꯔꯣꯝ ꯆꯪꯁꯤꯜꯂꯅꯨ
ꯏꯃꯥꯟꯅꯕ ꯑꯃꯅꯁꯨ ꯅꯥꯎꯆꯥꯒꯤ ꯇꯔꯕꯨꯜ ꯐꯥꯔꯝꯗ ꯆꯠꯂꯨꯔꯦꯅ ꯇꯧꯔꯒ ꯊꯥꯒꯠꯂꯛꯒ ꯊꯦꯡꯅꯈꯤ
ꯃ ꯂꯩ ꯉꯝꯕ꯭ꯔꯣ
ꯎꯝ ꯀꯔꯝ ꯖꯤꯠꯅ ꯊꯥꯒꯠꯂꯛꯑꯦ ꯀꯔꯝ ꯁꯤꯠꯅꯅ ꯏꯃꯥꯟꯅꯕ ꯑꯃ ꯊꯥꯒꯠꯂꯛꯑꯦꯕ ꯊꯥꯒꯠꯇꯦ ꯈꯪꯗꯦ
ꯄꯩꯁꯥ ꯌꯥꯝ ꯇꯣꯡꯕꯖꯥꯠ ꯑꯗ ꯋꯥꯗꯤ ꯋꯥꯕ ꯇꯔꯕꯁꯦ ꯊꯥꯡꯗꯣꯛ ꯊꯥꯡꯖꯤꯟꯗꯣ ꯀꯥꯏ ꯀꯦꯖꯤ ꯇꯔꯨꯛ ꯑꯃꯨꯛꯀ ꯍꯦꯜꯂꯦ ꯇꯔꯦꯠ ꯇꯥꯒꯦ ꯇꯧꯋꯦ ꯃꯉꯥ ꯃꯉꯥꯗꯩ ꯇꯥꯗꯦ ꯑꯃꯕꯣ
ꯃꯥ ꯃꯣꯅꯣ ꯈꯣꯏꯒꯤꯁꯨ ꯊꯥꯏꯌꯦ ꯀꯦꯖꯤꯗ ꯂꯨꯄꯥ ꯀꯨꯟꯅꯤꯌꯦ
ꯍꯣꯏ ꯀꯨꯟ-ꯀꯨꯟ ꯄꯤꯕ ꯂꯧꯐꯝꯗ
ꯎꯨꯝ
ꯂꯩꯔ ꯆꯥꯎꯗꯅ ꯀꯦꯖꯤ ꯃꯉꯥꯃꯨꯛꯇꯪ ꯇꯥꯕ ꯑꯃꯥ
ꯍꯣꯏ ꯑꯩ ꯑꯩꯈꯣꯏꯁꯨ ꯈꯜꯂꯤꯗ ꯃꯌꯥꯝ ꯃꯥꯏꯗ ꯃꯣꯏꯗꯤ ꯑꯩꯅ ꯑꯝꯇꯪ ꯂꯧꯔ ꯆꯁꯤꯔꯅ ꯑꯗꯨ ꯅꯍꯥꯟꯗꯨ ꯃꯣꯏꯒꯤ ꯍꯣ ꯇꯤꯡꯒꯤ ꯁꯅꯥꯅ ꯃꯅꯨꯡꯗ ꯉꯧꯔꯝꯃꯦꯅ ꯇꯧꯔꯒ ꯑꯃꯨꯛ ꯁꯤꯜꯂꯦꯕ ꯑꯃꯨꯛꯀ ꯄꯨꯔꯛꯑꯦꯕ ꯃꯥ ꯃꯣꯅꯣꯅ ꯑꯩꯈꯣꯏ ꯂꯩꯔꯤꯀꯥꯟꯗ
ꯑꯗꯣ ꯃꯣꯏꯅꯥ ꯊꯥꯡ ꯄꯥꯏꯔꯒꯅꯦ ꯊꯥꯡꯒꯞꯗ ꯇꯨꯛ ꯇꯨꯛ ꯇꯨꯛ ꯊꯤꯟꯕꯗꯅꯦ ꯐꯣꯞ ꯐꯣꯞ ꯐꯣꯞ ꯃꯈꯣꯟꯗꯣ ꯍꯧꯕꯅꯦꯕ ꯇꯣꯡ ꯇꯣꯡ ꯇꯣꯡ ꯂꯥꯎꯕꯗꯣ ꯗꯨꯛ ꯗꯨꯛ ꯍꯥꯏꯗꯤ ꯕꯤꯛ ꯊꯝꯕꯩ ꯃꯑꯣꯡ ꯇꯧꯗꯦ ꯐꯣꯞ-ꯐꯣꯞ ꯂꯥꯎꯔꯛꯄꯗꯣ ꯃꯈꯣꯜ ꯑꯃ ꯊꯤꯟꯕꯗ ꯄꯨꯡ ꯊꯤꯟꯕꯩ ꯇꯥꯏꯞꯇ ꯃꯈꯣꯟꯗꯨ ꯈꯤꯇꯪ ꯇꯣꯛ ꯇꯣꯛ ꯇꯣꯛ ꯇꯣꯛ ꯂꯥꯎꯔꯛꯄꯅꯦꯕ ꯑꯗꯨꯀꯥꯟ ꯍꯦꯛꯀꯗꯕꯅꯦꯕ ꯊꯥꯡꯒꯠꯄꯗ ꯑꯗꯨꯝ ꯈꯪꯕꯅꯦ ꯑꯗꯨꯒꯅꯦ ꯂꯧꯕꯒꯁꯨ ꯅꯨꯃꯤꯠꯇꯨꯗ ꯆꯥꯕ ꯌꯥꯗꯦꯕ ꯇꯔꯕꯨꯁꯇꯤ ꯊꯨꯝꯗꯦꯕ ꯀꯌꯥ ꯅꯨꯃꯤꯠ ꯅꯤꯅꯤꯒꯨꯝꯕ ꯊꯝꯃꯕ ꯌꯨꯝꯗ ꯂꯦꯡꯗꯅ ꯑꯗꯨꯒ ꯆꯥꯕꯗꯗꯤ ꯏꯁ ꯈꯨꯍꯥꯎ ꯑꯃꯅꯤ ꯑꯩꯅ ꯗꯤꯄꯥꯔꯠꯃꯦꯟꯒꯤ ꯆꯥꯅꯕꯅꯦꯅ ꯀꯦ ꯖꯤ ꯇꯔꯨꯛꯃꯨꯛ ꯇꯥꯕ ꯑꯃ ꯄꯨꯔꯛꯑꯦ ꯑꯗꯨꯒ ꯀꯦ ꯖꯤ ꯃꯆꯥ ꯌꯦꯂꯣꯗꯣ ꯑꯅꯤꯃꯨꯛ ꯇꯥꯕꯗꯨꯅ ꯑꯩꯅ ꯁꯤꯒꯤ ꯏꯆꯦ ꯆꯥꯎꯀꯤꯗꯥꯔ ꯈꯣꯏꯒꯥ ꯆꯥꯃꯤꯟꯅꯒꯦꯅ ꯃꯣꯏꯗ ꯊꯝꯂꯝꯕꯅꯦ ꯅꯍꯥꯟꯁꯨ ꯑꯃ ꯗꯥ ꯁꯋꯥꯁꯅ ꯀꯦꯖꯤ ꯇꯔꯨꯛꯃꯨꯛ ꯇꯥꯕ ꯑꯃ ꯄꯤꯔꯝꯃꯦ ꯑꯗꯣ ꯃꯣꯏꯗ ꯑꯩꯅ ꯆꯥꯕꯗꯣ ꯀꯦꯖꯤ ꯑꯃꯃꯨꯛꯀꯤ ꯆꯥꯡꯗꯪ ꯆꯥꯔꯝꯃꯒ ꯃꯣꯏ ꯂꯣꯏ ꯆꯥꯈ꯭ꯔꯕꯅꯦꯕ ꯑꯩꯅꯥ ꯆꯥꯔꯨ ꯆꯥꯗꯕ
ꯆꯥꯅꯤꯡꯉꯦ ꯇꯔꯕꯨꯁ ꯑꯃ ꯍꯥꯎꯇ꯭ꯔꯗꯤ ꯇꯜꯂꯤꯅꯦ ꯑꯃ ꯆꯥꯌ
ꯑꯗꯣ ꯍꯥꯎꯗꯣꯕꯗꯨ ꯇꯨꯛ ꯇꯨꯛ ꯂꯥꯎꯔꯀꯥꯟꯗ ꯍꯦꯛꯀꯗꯧꯅꯦ ꯊꯥꯡꯀꯞꯗ ꯑꯗꯨꯝ ꯊꯤꯟꯕꯗ ꯑꯗꯨꯝ ꯈꯪꯕꯅꯦ ꯇꯣꯔꯣꯞꯄꯣꯡ ꯗ ꯗ ꯇꯔꯕꯨꯁꯇꯤ
ꯍꯣꯏ ꯀꯩꯕꯤꯔꯣꯗꯕꯤꯟꯁꯦ ꯏꯃꯥꯟꯅꯕꯤ ꯔꯣꯁꯅꯤꯅ ꯃꯣꯏꯁꯨ ꯇꯔꯕꯨꯨꯁ ꯊꯥꯏꯒ ꯍꯥꯏꯕꯅꯤ ꯄꯥꯜꯂꯗꯤ ꯆꯥꯕ ꯌꯥꯕꯅꯤ
ꯑꯩꯈꯣꯏꯗ ꯔꯨ ꯄꯤꯔꯛꯈꯤ ꯍꯥꯏ ꯇꯥꯔꯕꯨꯁ
ꯃꯄꯥꯟꯗꯤ ꯁꯥꯔꯕꯅꯦ ꯎꯝ ꯌꯥꯎꯋꯦ ꯃꯄꯥꯟ ꯁꯥꯗ꯭ꯔꯤꯕꯅꯤ ꯄꯥꯟꯗ꯭ꯔꯤꯕ ꯈꯪꯗꯦ
ꯊꯦꯡ-ꯉꯅꯤ ꯑꯗꯣ ꯄꯥꯟꯕꯨꯗꯤ ꯄꯥꯜꯂꯛꯄ ꯌꯥꯏ ꯑꯗꯣ ꯑꯩꯈꯣꯏ ꯃꯄꯨꯡ ꯐꯥꯗ꯭ꯔꯤꯉꯩ ꯍꯦꯛ ꯇꯦꯜꯂꯗꯤ ꯉꯧꯗꯣꯏꯅꯤꯀꯣ
ꯅꯣꯡꯖꯨꯔꯛꯄꯅ ꯍꯥꯡꯗꯣ ꯃꯥꯜꯂꯦ ꯅꯣꯡ ꯆꯨꯁꯜꯂꯛꯄꯅ ꯍꯥꯟꯒ꯭ꯔꯅꯤꯕ
ꯎ ꯎꯨꯝ
ꯌꯥꯗ꯭ꯔꯦꯕ ꯃꯥꯏꯔꯦꯟꯗꯨꯁꯨ ꯇꯝꯍꯧꯔꯕꯅꯦꯕ ꯃꯌꯥꯝ ꯑꯃ
ꯃꯌꯥꯡ
ꯎꯝ ꯐꯥꯟ ꯇꯝ ꯍꯧꯕꯅꯦ
ꯄꯥꯝꯕꯨ ꯄꯥꯜꯂꯗꯤ ꯅꯧꯔꯤꯉꯩ ꯑꯗꯨꯝ ꯆꯥ ꯌꯥꯏ ꯆꯥꯔ ꯆꯝꯐꯨꯠ ꯆꯥ ꯊꯣꯛꯀꯦꯔ
ꯌꯥꯏ ꯃꯅꯤꯡꯒꯤ ꯇꯧꯔꯕꯣꯠꯇ ꯑꯗꯨꯝ ꯑꯥ ꯃꯈꯣꯡ ꯃꯔꯤ ꯃꯔꯤ ꯆꯠꯄ ꯂꯣꯏꯗ꯭ꯔꯤꯉꯩ ꯃꯈꯣꯡꯗ ꯃꯥꯗꯤ ꯑꯗꯨꯝ ꯄꯥꯜꯍꯧꯔꯝꯃꯦ
ꯑꯦ ꯁꯤꯡꯒꯩ ꯃꯅꯥꯛꯀꯤꯗꯣ
ꯍꯣꯏ ꯃꯅꯤꯡꯒꯤ ꯇꯣꯔꯣꯕꯣꯠꯇꯣ ꯃꯊꯛꯀꯤ ꯃꯔꯤꯗꯨ ꯃꯇꯣꯟ ꯗꯤꯟ ꯃꯊꯛ ꯇꯣ ꯌꯧꯗ꯭ꯔꯤꯉꯥꯏꯔꯤ ꯉꯥꯏꯗ ꯃꯈꯣꯡꯗ ꯄꯥꯜꯂꯝ ꯑꯣꯏꯗꯦ ꯀꯩꯅꯣ ꯑꯣꯏ ꯅꯣꯡꯃ ꯅꯪ ꯅꯪ ꯈꯪꯕ꯭ꯔꯥ ꯅꯠ ꯅꯠꯇꯦ ꯕꯕꯥꯅ ꯃꯥꯝꯇꯣꯟ ꯍꯣꯏꯗꯒꯤ ꯄꯨꯔꯛꯄ ꯑꯁꯥꯡꯕꯗꯣ ꯈꯪꯕꯔ꯭
ꯑꯣ ꯈꯪꯉꯦ ꯑꯣ
ꯑꯗꯨꯗꯣ
ꯑꯗꯨꯗꯤ ꯃꯔꯤ ꯈꯤꯇꯪ ꯆꯠꯄ ꯃꯥꯅꯦ ꯑꯗꯨꯗꯤ ꯃꯔꯤ ꯈꯤꯇꯪ ꯆꯕ ꯄꯥꯜꯂꯅꯤꯌꯦ
ꯍꯦꯛ ꯆꯠꯄ ꯃꯥꯗꯤ ꯄꯥꯟ ꯄꯥꯜꯕꯗ ꯈꯪꯉꯦꯕ ꯏꯁꯥꯡ ꯁꯥꯡꯒꯤꯦ ꯄꯥꯜꯍꯧꯔꯝꯃꯦ
ꯑ ꯅꯥꯎꯆꯥꯅꯁꯨ ꯉꯔꯥꯡ ꯇꯣꯔꯣꯕꯣꯠ ꯃꯌꯥꯝ ꯄꯤꯔꯛꯑꯦ ꯇꯣꯔꯣꯕꯣꯠꯀ ꯈꯣꯡꯗ꯭ꯔꯨꯝꯒ ꯑꯩꯖꯨ ꯑꯃꯃꯝ ꯂꯧꯍꯧ ꯍꯧꯋꯦꯕ ꯑꯩ ꯏꯆꯦ ꯕꯦꯝꯃ ꯃꯣꯏ ꯊꯝꯕꯅꯦ ꯃꯣꯏ ꯑꯩꯗꯪ ꯂꯣꯏ ꯆꯥꯕꯁꯨ ꯄꯨꯝꯃꯛꯄꯅ ꯍꯥꯜꯂꯦꯕ
ꯃꯣꯏꯗ ꯄꯤꯊꯣꯛꯄꯤꯕ ꯑꯩ ꯁꯔꯨꯛ ꯈꯤꯇꯪ ꯂꯧꯕ ꯑꯗꯨ ꯍꯌꯦꯡ ꯃꯣꯏꯗ ꯌꯦꯟꯁꯥꯡ ꯉꯥꯛꯇ ꯃꯣꯏꯅ ꯑꯗꯨꯝ ꯍꯨꯟꯕꯤ ꯂꯩꯔꯝꯃꯦ ꯑꯩ ꯌꯦꯟꯁꯥꯡꯕꯨꯗꯤ ꯂꯩꯗ꯭ꯔꯦꯕ ꯀꯌꯥ
ꯃꯣꯏꯅ ꯑꯗꯨꯗ ꯀꯩꯗꯧꯔ ꯂꯩꯕꯅꯣ ꯏꯆꯦꯕꯦꯝ ꯍꯥꯏꯍꯥꯏꯗꯣ?
ꯆꯧꯀꯤꯗꯥꯔ꯫
ꯎꯝ꯫ ꯑꯁꯥꯡꯕ ꯑꯃꯈꯣꯏꯒꯤ ꯑꯗꯨꯝ ꯍꯦꯛ ꯄꯥꯜꯂꯛꯄꯗ ꯑꯗꯨꯝ ꯈꯪꯉꯦꯕ ꯇꯝꯃꯛꯄꯗ ꯃꯇꯨꯝ ꯇꯥꯔ ꯄꯥꯜꯍꯧꯗ꯭ꯔꯦꯕ ꯁꯥꯡ ꯊꯣꯡ ꯁꯥꯡꯉꯒ ꯇꯧꯔ
ꯐꯩꯌꯦ ꯐꯩ ꯑꯗꯣ ꯑꯇꯩ ꯇꯣꯔꯣꯕꯣꯠ ꯆꯥꯔ ꯍꯧꯔꯗꯤ ꯃꯃꯥꯡꯂꯣꯝꯗ ꯑꯗꯨꯝ ꯊꯥꯖꯤꯟꯕ ꯌꯥꯏ꯫ ꯊꯥꯕꯨ ꯊꯥꯖꯤꯜꯂꯗꯤ ꯑꯗꯨꯝ ꯆꯥꯕꯅꯦꯕ ꯃꯍꯩ ꯃꯔꯣꯡꯁꯦ ꯃꯣꯏꯗꯤ ꯂꯩꯃꯥꯏꯗꯕꯨ ꯇꯥꯔꯒꯗꯤ ꯂꯦꯝꯅ ꯃꯥꯡꯗꯕꯅꯦꯕ꯫ ꯑꯩꯈꯣꯏ ꯀꯛꯊꯠꯄꯤꯕꯁꯤꯗꯅꯦꯕ ꯍꯦꯛ- ꯍꯦꯛ
ꯑꯁ ꯀꯣꯂꯤ ꯍꯋꯥꯏꯖꯨ ꯑꯃ ꯕꯖꯥꯔꯗ ꯂꯩꯔ ꯊꯥꯕꯗꯣ ꯑꯁ ꯈꯨꯄꯥꯥꯜ ꯑꯃꯅꯦꯍꯦ ꯃꯁꯤ ꯈꯨꯄꯥꯟꯗꯁꯨ ꯀꯩꯅꯣꯝ ꯇꯧꯋꯦ ꯄꯥꯟꯖꯥꯠꯅꯤ!
ꯍꯧꯖꯤꯛꯀꯥꯟꯗꯤ ꯃꯍꯩ ꯃꯔꯣꯡꯖꯦ ꯊꯑꯣꯏꯅ ꯗꯦꯜꯕꯣꯁꯀꯤ ꯇꯥꯏꯞꯇ ꯂꯣꯏ ꯁꯦꯝꯃꯕꯅꯦꯕ ꯃꯔꯤ ꯈꯤꯇꯪ ꯆꯠꯄꯒ ꯄꯪꯄꯥꯟꯗ- ꯄꯥꯟꯕꯤꯗꯣ꯫
ꯌꯥ ꯃꯊꯪꯁꯨ ꯑꯁꯤ ꯁꯦꯕꯣꯠꯂ ꯍꯧꯔꯕꯣ - ꯍꯧꯗ꯭ꯔꯤꯕ ꯈꯪꯗꯤ ꯌꯦ꯫
ꯑꯗꯨꯁꯨ ꯃꯔꯤ ꯆꯠꯄꯒ ꯇꯣꯔꯣꯠꯀꯤ ꯗꯥꯏꯅ ꯄꯥꯟꯗꯧꯅꯦꯕ꯫
ꯎꯝ ꯑꯗꯨꯗꯤ ꯀꯩꯅꯣ ꯁꯒꯥꯏ ꯁꯥ ꯇ ꯁꯥꯗꯣꯏꯔꯣ ꯑꯗꯨꯗꯤ?
ꯁꯥꯔꯣꯏ ꯆꯩ ꯌꯨꯡꯗꯤꯕ ꯍꯋꯥꯏ ꯀꯣꯜꯂꯤ ꯍꯋꯥꯏꯗꯥꯏꯅ꯫
ꯑꯣ ꯌꯥꯝ ꯁꯥꯡꯅ ꯍꯦꯛꯇ ꯀꯥꯕꯤꯗꯨ ꯅꯠꯇꯦꯕ ꯃꯥꯗꯤ
ꯎꯝ ꯑꯗꯨꯒ ꯁꯦꯄꯣꯠꯇꯤ ꯁꯥꯡꯅ ꯆꯠ ꯁꯥꯡꯅ ꯄꯥꯝꯕꯤꯗꯣ ꯎꯝ꯫ ꯊꯥꯏꯅꯒꯤꯗꯨꯗꯤ ꯏꯄꯥ ꯏꯄꯨꯒꯤ ꯊꯥꯏꯅꯒꯤꯗꯨꯗꯤ ꯄꯂꯤ ꯄꯔꯥꯡ ꯆꯥꯎꯅꯔꯤꯉꯩ ꯑꯗꯒꯤ ꯁꯪꯒꯣꯏ ꯂꯨꯀꯣꯏ ꯂꯩꯔꯤꯉꯩꯗ ꯀꯥꯍꯟ ꯀꯥꯍꯜꯂꯒ ꯇꯧꯕ ꯋꯅꯤ ꯍꯧꯖꯤꯛꯀꯤꯁꯤꯗꯤ ꯂꯝ ꯂꯩꯔꯛꯇ꯭ꯔꯦ ꯑꯗꯨꯅ ꯊꯨꯅ ꯄꯥꯟꯕꯒ ꯊꯨꯅ ꯆꯥꯕꯒꯤ ꯐꯤꯕꯝꯗꯨ ꯉꯥꯛꯇꯅꯦꯕ ꯍꯧꯖꯤꯛ ꯊꯥꯅꯔꯤꯁꯤꯅ꯫
ꯑꯩꯗꯤ ꯀꯩꯅꯣ ꯇꯧꯅꯤꯡꯉꯤꯅꯦ ꯑꯃ ꯃꯔꯤ ꯁꯥꯡꯅ ꯆꯠꯄꯤꯗꯣ ꯑꯩꯈꯣꯏꯗ ꯍꯛꯇ ꯃꯔꯨ ꯈꯔ ꯉꯔꯥꯡ ꯀꯣꯏꯟ ꯐꯦꯡꯅꯕ ꯂꯧꯊꯣꯛꯈꯤꯕꯩ ꯑꯔꯤꯕ ꯑꯃ ꯂꯧꯊꯣꯛꯈꯤꯕꯒꯤ ꯃꯔꯨ ꯂꯩꯌꯦꯕꯀꯣ ꯃꯃꯥꯡꯒꯤ ꯌꯦꯟꯗꯧ ꯃꯔꯛꯇꯨꯗ ꯑꯗꯨꯗꯥꯏꯗ ꯑꯗꯨꯝ ꯊꯥꯗꯈꯤꯕ ꯌꯦꯟꯗꯧꯗꯨ ꯆꯠ ꯑꯗꯨꯝ ꯄꯥꯜꯂꯛꯀꯅꯤꯅ
ꯄꯂꯛꯀꯅꯤ꯫
ꯌꯦꯟꯖꯥꯡ ꯋꯥꯇ ꯂꯣꯔꯦ ꯑꯗꯨꯝ ꯊꯥꯖꯟ ꯇꯥꯔꯦ꯫ ꯃꯥꯏ ꯄꯥꯟꯖ ꯔꯛꯁꯅꯤ꯫
ꯎꯝ꯫ ꯄꯥꯜꯂꯛꯀꯅꯤꯌꯦ ꯄꯥꯟꯕꯗꯤ ꯑꯗꯨꯝ ꯄꯥꯜꯂꯗꯕꯅꯦꯕ꯫ ꯇꯦꯅꯋꯥꯡꯕꯤꯒꯗꯣ ꯃꯇꯥꯏꯗ ꯑꯗꯨꯝ ꯄꯥꯜꯂꯝꯃꯗꯝꯅꯤ꯫ ꯈꯣꯏꯅ ꯈꯪꯗꯕꯩ ꯋꯅꯤ ꯕꯖꯥꯔꯗ ꯌꯣꯜꯂꯦ ꯊꯥꯡꯖꯤꯡ ꯊꯣꯛꯑꯦ ꯍꯧꯖꯤꯛ꯫ ꯁꯧꯒ꯭ꯔꯤꯗꯤ ꯆꯔꯥ ꯆꯥꯅꯕ ꯑꯗꯨꯝ ꯍꯧꯕ ꯅꯠꯇ꯭ꯔꯣ?
ꯑꯩꯈꯣꯏꯒꯤ ꯌꯨꯝꯒꯤꯗꯤ
ꯎꯝ ꯐꯔꯦ꯫
ꯍꯟꯗꯛꯇꯤ ꯈꯔ ꯍꯧꯋꯦ ꯀꯩꯅꯣꯒ ꯇꯦꯡꯅꯧ ꯋꯥꯃꯤ ꯅꯠꯇꯦ ꯇꯦꯛꯄꯤ ꯇꯦꯛꯄꯤꯒ ꯃꯥꯄꯥꯟ ꯁꯥꯔꯦ꯫ ꯊꯕꯤꯖꯨ ꯈꯨꯄꯥꯟ ꯆꯥꯗꯕ ꯕꯖꯥꯔꯗꯩ ꯕꯔ ꯂꯩꯕ ꯃꯔꯨꯗꯨꯅꯦꯕꯀꯣ ꯑꯁꯥꯡꯗꯤ ꯌꯥꯝ ꯀꯟꯅ ꯁꯥꯡꯕꯁꯨ ꯅꯠꯇꯕꯤ ꯑꯃ ꯕꯖꯥꯔꯗ ꯌꯣꯟꯕ ꯑꯃ ꯂꯩꯗꯥꯏꯅꯦ ꯈꯣꯏꯅ ꯍꯦꯛ ꯂꯩꯕ ꯑꯗꯨꯒꯨꯝꯕꯗꯣ ꯑꯣꯏꯔꯕꯖꯥꯠꯅꯦꯕ ꯍꯣꯏ ꯑꯩꯈꯣꯏꯒꯤꯅ ꯂꯤꯕꯨꯗꯤ ꯀꯩꯁꯨ ꯂꯤꯗꯦꯕꯀꯣ ꯃꯔꯨ ꯑꯗꯣ
ꯅꯧꯔꯤꯉꯩꯗ ꯑꯗꯨꯝ ꯍꯦꯛꯎ ꯀꯣ
ꯍꯦꯛꯑ ꯅꯣꯡꯃꯗꯅꯦ ꯖꯔ ꯖꯔ ꯆꯥꯎꯋꯤ ꯅꯣꯡꯃꯗ ꯑꯩꯈꯣꯏꯅ ꯍꯦꯛꯏꯁꯦ ꯑꯗꯨꯝ ꯇꯔꯦꯠ ꯅꯤꯄꯥꯜ ꯇꯔꯦꯠ ꯅꯤꯄꯥꯜ ꯍꯦꯛꯑꯦ
ꯎꯝ
ꯈꯨꯄꯥꯟ ꯑꯃ ꯅꯦꯝꯃꯤ
ꯎꯝ ꯍꯣ ꯍꯣ ꯑꯗꯨꯗꯤ ꯑꯩꯖꯨ ꯊꯝꯃꯒꯦ ꯅꯪ ꯉꯥꯏꯍꯥꯛ ꯄꯣꯊꯥꯔꯣ ꯎꯝ ꯊꯝꯃꯦ ꯊꯝꯃꯦ ꯎꯝ